ꯍꯥꯥ
ꯍ
ꯇꯥꯗ ꯇꯥꯕ꯭ꯔꯣꯎ
ꯇꯥꯏꯌꯦ ꯇꯥꯏꯌꯦ
ꯇꯥꯗꯕ꯭ꯔꯣ ꯇꯥꯕ꯭ꯔꯣ
ꯁꯥꯔꯦꯕꯔ ꯇꯗꯕ꯭ꯔꯣ
ꯀꯥꯏ ꯕ
ꯑ
ꯍ ꯃꯥꯐꯝ ꯌꯧꯔ ꯑꯅꯤ ꯋꯥꯅꯤ
ꯎ
ꯅꯨꯡꯁꯥ ꯁꯥꯏ ꯑꯦ
ꯑ ꯅꯪ ꯅꯪ ꯅꯪꯗꯥꯥꯎꯁꯤꯌꯦ
ꯑꯗꯨꯒꯤ ꯅꯠꯇꯦꯕ ꯅꯦꯔꯋꯛ ꯍꯠꯇꯕꯒꯦꯅꯦꯕ ꯀꯩꯒꯤ ꯑꯩꯅꯔ
ꯔꯡꯗꯤ ꯇ ꯆꯠꯂꯦꯕ
ꯕ ꯃꯥꯗ꯭ꯔꯦ ꯍ
ꯗꯣ
ꯀꯥꯏ ꯍꯥꯏꯕ
ꯅꯨꯄꯥ ꯐꯪꯗꯕꯧ
ꯑꯁ ꯅꯪꯁꯤꯅ ꯀꯔꯤ ꯇꯧꯒꯦ ꯍꯥꯏꯕ꯭ꯔꯅ ꯄꯥꯝꯕ꯭ꯔꯅ ꯍꯥꯏ
ꯄꯝ ꯗꯦ
ꯑꯣ ꯄꯥꯟꯗ꯭ꯔꯗꯤ ꯆ ꯑ ꯆꯔꯤ
ꯅꯪꯉꯣꯟꯗ ꯀꯃꯥꯏꯅ ꯄꯥꯝꯗꯣꯏꯅꯣꯅꯦ
ꯑꯗꯨꯗꯤ ꯑꯗꯨ ꯃꯥꯏꯅ ꯍꯥꯏꯒꯅ ꯅꯪ ꯄꯥꯡꯝꯗꯁꯨ ꯃꯤ ꯃꯌꯝꯅ ꯑꯩ ꯄꯥꯝꯕ
ꯀꯅꯥ ꯀꯅꯥ ꯂꯩ
ꯑ ꯀꯔꯤꯌꯥ ꯇ ꯂꯣꯏꯔꯦ ꯂꯣꯏꯔꯦ ꯂꯣꯏꯔꯦ ꯁꯥꯕꯁꯤꯗꯤ ꯏꯁꯤꯡ ꯊꯛꯅꯤꯉꯦ
ꯍꯧꯖꯤꯛ ꯅꯨꯡꯁꯥ ꯀꯟꯕ꯭ꯔꯅꯦ ꯕꯖꯥꯔꯗ
ꯐꯖꯔꯤ ꯀꯩꯅꯣ ꯑꯗꯨꯝ ꯁꯥꯅꯤ ꯑꯃꯨꯛꯀꯥꯟꯗꯁꯨ ꯁꯥꯕꯗꯣ
ꯅ ꯅꯠꯇꯁꯨ ꯅꯨꯡꯁꯥꯕꯨꯗꯤ ꯌꯥꯝ ꯀꯅꯥ ꯇꯧꯗꯦꯕ ꯅꯣꯡ ꯇꯥꯒꯗ꯭ꯔ
ꯑꯁꯤꯁꯨ ꯅꯨꯡ ꯇꯥꯔꯣꯏ ꯇ
ꯅꯥꯡꯒꯤ ꯋꯥꯁꯨ ꯐꯖꯟꯅ ꯇꯥꯗꯦ ꯋꯥ ꯉꯥꯡꯕꯗꯣ ꯐꯖꯅ ꯁꯦꯡꯉ ꯉꯥꯡꯉꯨꯕ ꯂꯩꯇꯕꯒꯤ ꯃꯑꯣꯡꯗꯣ ꯉꯥꯡꯉꯦꯕ ꯅꯪ ꯑꯥ ꯍꯦꯅꯥꯎ ꯃꯆꯥꯗꯣ
ꯑ
ꯌꯥꯝ ꯊꯨꯝꯃꯦ ꯌꯥꯝ ꯍꯥꯎꯋꯦ ꯃꯔꯨꯁꯨ ꯀꯥꯟꯂꯦ
ꯍꯥꯏꯕꯗꯤ
ꯍꯥꯥ
ꯑ ꯇꯏꯗꯨꯗꯤ
ꯑꯊꯥꯏ ꯑꯠꯇꯌꯦ
ꯎꯝ
ꯏꯗꯤ ꯈꯪꯒꯦ
ꯎꯝ
ꯑ ꯇꯥꯏꯗꯤ ꯃꯥꯂꯤꯦ ꯍꯕꯛ ꯃꯥ ꯐ ꯌꯥꯎꯔꯦ ꯍꯥꯏ ꯋꯥꯔꯤ ꯁꯥꯕ ꯌꯥꯕꯤꯡ ꯇꯧꯔꯤꯅꯤꯡ ꯎꯝ ꯄꯨ
ꯁꯕ ꯋꯥ ꯎꯗ
ꯑꯩ ꯌꯧꯔꯦ ꯁ ꯇꯥꯕ꯭ꯔꯥ
ꯁꯑ
ꯊꯝꯅꯒ ꯍꯥꯏꯔꯣ
ꯅꯠꯇꯦ
ꯦꯁ ꯍꯣꯡꯒꯦ ꯍꯥꯏꯕ ꯁꯤꯤꯔꯣꯜ ꯍꯣꯡꯒꯦ ꯇꯧꯕ ꯌꯨꯅꯤꯐꯣꯔꯝ ꯁꯦꯠꯀꯤꯦ ꯇꯧꯕ ꯍꯣꯔꯦꯟ ꯒꯦꯝ ꯁꯥꯟꯅꯗꯣꯏꯔꯣ ꯍꯥꯥ
ꯍꯥꯥ
ꯦꯝꯁꯅ ꯑꯗꯨ ꯅ ꯋꯥ
ꯁꯅꯥꯗꯅꯤꯅꯦꯦ ꯑꯁ ꯀꯦ ꯁꯅꯥꯗꯨꯗꯤ ꯀꯃꯥꯏꯅ ꯍꯤꯡꯒꯅꯤꯅꯦ
ꯎꯝ ꯣ ꯁꯤꯔꯣꯒ ꯁꯦꯝꯦꯠꯅꯤꯡꯗꯔꯤꯅꯦꯗꯅ ꯁꯤꯔꯤ ꯇꯋꯋꯦ
ꯌ ꯌꯎ꯭ꯔꯕꯨ
ꯍꯥꯥ
ꯎꯝ ꯌꯥꯎꯔꯔꯕꯣꯕ
ꯉꯁꯥꯏꯩꯅ ꯌꯧꯔꯤ ꯗ꯭ꯔꯦꯁ ꯆꯦꯟꯖ ꯇꯧꯔꯤ ꯇꯧꯔꯤ ꯇꯧꯔꯤ ꯍꯥꯏꯕ ꯅꯪꯒꯤꯦ ꯇꯥꯔꯕ꯭ꯔꯥ ꯅꯪ ꯂꯥꯎꯕ ꯃꯥꯜꯂꯦ
ꯇꯥꯗꯕ ꯅꯪꯒꯤ ꯋꯥꯍꯩꯗꯣ ꯈꯔ ꯐꯉꯉꯣ ꯑꯗꯨ
ꯅꯁꯤꯗꯤ ꯐꯖꯅ ꯇꯥꯗꯕꯒꯤ ꯑ
ꯌꯥꯝ ꯉꯔꯥꯡ ꯔꯤꯆꯥꯔ ꯇ ꯀꯌꯥꯒꯤ ꯇꯧꯕ꯭ꯔꯥ
ꯀꯩꯍꯕ
ꯍꯪ ꯀꯩ ꯍꯥꯏꯒ ꯇꯥꯎ ꯈꯔ ꯁꯋꯥꯁꯗ
ꯔꯤꯁꯇꯥꯔꯁꯨ ꯆꯍꯨꯝ ꯌꯥꯡꯈꯩꯒꯤ ꯇꯧꯋꯦ
ꯑ ꯑꯗꯨ ꯆꯁꯁꯤꯕꯤꯒ
ꯀꯍꯦꯕ ꯍ ꯇꯕꯨ ꯆꯃꯤꯅꯤ
ꯆꯍꯨꯝꯒꯤꯗꯣ ꯂꯩꯇꯦ ꯍꯩꯑꯦ
ꯍ ꯀ ꯑꯗꯨꯗꯤꯅ ꯅꯍꯥꯟꯁꯨ ꯆꯍꯨꯝꯒꯤ ꯂꯩꯇꯦ ꯍꯥꯏꯔꯒ ꯑꯩ ꯑꯩ ꯊꯤꯈꯤꯕ ꯃꯇꯝꯗꯗꯤ ꯂꯩ ꯑꯗꯣ
ꯑ ꯀꯨꯟꯖꯔꯤ ꯑꯃꯨꯕ ꯀꯑꯦ ꯌꯥꯝꯣ
ꯅꯣꯏ ꯏꯁ ꯂꯩꯥꯏꯇꯕꯣ ꯃ ꯐꯣꯟ ꯆꯂꯣ
ꯅꯣꯏꯁ ꯂꯩꯕ꯭ꯔꯥ
ꯑ
ꯑꯦꯇꯦꯟꯗꯦꯟꯁ ꯌꯦꯡꯒꯦ ꯑꯩꯒꯤ ꯏ ꯊꯄꯛꯅꯤ ꯍꯥꯏ ꯑꯦ ꯅꯍꯪꯒꯤ ꯇꯧꯔꯕ ꯀꯧꯔꯦ ꯁꯔꯦ ꯁꯔꯦ ꯎꯝ ꯎꯝ ꯁꯥꯏ ꯁꯥꯏꯥꯏ
ꯋꯥꯔꯤ ꯁꯥꯟꯅꯕ ꯂꯩꯇ꯭ꯔꯦ ꯇꯨꯃꯤꯅ ꯂꯩꯈꯔꯤ
ꯅꯪꯅ ꯅꯪꯊꯕꯥꯛꯂ ꯑꯩꯕꯒꯤꯅꯤꯅꯦ
ꯀꯥꯏ ꯂꯩ ꯍꯥꯏꯦꯕ
ꯌꯥꯝ ꯊꯕꯛ ꯂꯩ ꯍꯥꯏꯅꯦ
ꯑꯦ ꯑꯩꯒꯤ ꯊꯕꯛꯇꯤ ꯂꯣꯏꯔꯦ ꯑꯣꯒꯤ ꯁꯥꯁꯨ ꯌꯥꯕ ꯊꯕꯛꯅꯦꯗꯤ
ꯍ ꯑ ꯎꯝ
ꯑꯁ ꯑꯃꯨ ꯇꯈ꯭ꯔꯦ ꯑꯩꯒꯤ ꯀꯨꯆꯤ
ꯍꯁ ꯄꯌꯔ ꯁꯥꯏ ꯁ ꯄꯤꯌꯔꯥ
ꯇꯅꯤꯡꯗꯗ ꯅꯪꯒꯤ ꯏꯁꯩ ꯅꯪꯒꯤ ꯏꯁꯩꯗꯣ
ꯂ ꯈ ꯅꯪꯟꯅ ꯅꯇꯔꯦ
ꯍꯝ ꯍꯩꯔꯦ ꯍꯩꯔꯦ ꯇꯥꯕ ꯅꯨꯡꯉꯥꯏꯔꯦ
ꯑꯩ ꯑꯩꯒꯤ ꯃꯈꯣꯟꯗꯤ ꯑꯗꯨꯝ ꯅꯨꯡꯉꯥꯏꯕꯅꯤꯗ
ꯅꯨꯡꯉꯥꯏ ꯅꯨꯡꯉꯥꯏ
ꯑꯩꯗꯤ ꯊꯥꯏꯅꯗꯤ ꯁꯤꯡꯒꯥꯔ ꯍꯥꯟꯅ ꯇꯧꯕꯅꯦꯕꯀꯣ
ꯎꯝ ꯏꯁꯩ ꯁꯛꯄ ꯅꯨꯄꯥ ꯂꯪ ꯄꯥꯏꯕ ꯍꯧꯔꯅꯤ ꯍꯧꯖꯤꯛꯇꯤ ꯊꯕꯛ ꯃꯆꯥ ꯂꯩꯔꯦ ꯑꯦ ꯄꯃꯣꯏ ꯀꯃ ꯃꯇꯝ
ꯎꯝ ꯎꯝ ꯎꯝ ꯎ ꯌꯥꯔꯦ ꯑꯗꯨꯗꯨꯏ ꯁꯍꯤꯒꯤ ꯃꯤꯅ ꯀꯑꯣ ꯀꯅꯤ